ꯍꯂꯣ
ꯇꯥꯕ꯭ꯔꯣ
ꯇꯥꯏꯌꯦ ꯅꯣꯏ ꯀꯥꯏꯗ ꯂꯩꯒꯦ
ꯑ ꯀꯦꯕꯤꯅ ꯆꯥꯈꯣꯗ ꯑꯩꯅꯦ ꯏꯃꯨꯡꯗ
ꯑꯃꯗ ꯆꯥꯛ ꯊꯣꯡꯍꯧꯔꯤꯔꯥ
ꯑꯧ ꯆꯥꯛ ꯊꯣꯡꯍꯧꯔꯤ ꯑꯗꯩꯗꯤ ꯑꯄꯤꯛꯄꯁꯨ ꯁꯦꯅꯍꯧꯔꯤ
ꯑꯄꯤꯛꯄꯤꯗꯣ ꯍꯌꯦꯡ ꯆꯠꯈ꯭ꯔꯅꯦ ꯑꯩꯅꯦ
ꯍꯥꯏꯌꯦꯃꯕꯥꯕꯨꯨ ꯆ ꯈꯗꯤ ꯍꯥꯏ ꯍꯦ
ꯃꯥ ꯆꯠꯈ꯭ꯔꯗꯤ ꯅꯨꯡꯉꯥꯏꯔꯔꯣꯏ ꯏꯆꯤꯛ ꯆꯤꯛꯑꯅꯤ
ꯑꯆꯤꯛꯄ ꯄꯥꯝꯕ ꯃꯤꯒꯤꯗꯤ ꯃꯥꯚ ꯆꯠꯈꯤꯕꯁꯦ ꯅꯨꯡꯉꯥꯏꯇꯣꯏꯁꯦ
ꯉꯁꯥꯏ ꯉꯥꯏꯍꯥꯛꯇꯪ ꯑꯩꯈꯣꯏꯗ ꯄꯨꯔꯛꯄꯕꯨ ꯀꯔꯤꯅꯣ ꯁꯦꯟꯅꯕ ꯉꯝꯗꯦꯌꯦ ꯁꯤꯒꯦ ꯇꯧꯋꯦ
ꯌꯥꯝ ꯉꯧꯁꯤꯟꯅꯔꯃꯦꯦꯕ ꯍꯧꯖꯤꯛꯀꯥꯟ
ꯏꯁꯇꯤꯔꯁꯦ ꯑꯃꯨꯛ ꯀꯥꯈꯠꯅꯤ ꯑꯃꯨꯛ ꯀꯨꯝꯊꯅꯤ ꯑꯃꯨꯛ ꯀꯥꯈꯠꯅꯤ ꯑꯃꯨꯛ ꯀꯨꯝꯊꯅꯤ ꯃꯥꯅ ꯀꯥꯈꯣꯏ ꯀꯨꯝꯊ ꯇꯧꯕꯒꯤ ꯄꯥꯏꯔꯤꯕ ꯃꯤꯗꯨꯅꯅꯦ ꯍꯨꯃꯥꯡ ꯇꯥꯔꯦ
ꯑꯗꯨꯗ ꯇꯧꯒꯦ ꯍꯥꯏ ꯑꯗꯨ ꯇꯧꯍꯟꯗꯕ ꯑꯩ ꯀꯞꯄꯤ ꯀꯧꯒꯦ
ꯑꯗꯨꯅꯤ ꯉꯁꯥꯏꯁꯨ ꯅꯝꯗꯅ ꯄꯝꯁꯤꯜꯂꯦ ꯑꯁ ꯍꯦꯛꯇ ꯊꯔꯨ ꯃꯔꯣꯛ ꯑꯣꯟ ꯆꯣꯡꯊꯒꯦꯒ ꯇꯧꯏꯃꯤ ꯃꯥ ꯁꯦꯅ ꯉꯝꯗ꯭ꯔꯦ ꯑꯩ
ꯑꯣ ꯑꯔꯕꯖꯦ ꯁꯦꯕꯕꯕꯥ ꯎꯝ
ꯅꯦꯆꯧꯕꯤꯕ ꯍꯨꯃꯥꯡ ꯇꯥꯏ
ꯑꯣꯠꯂꯤꯖ ꯃꯕꯣꯛꯁꯨ
ꯃꯕꯣꯛꯁꯦ ꯃꯥꯅ ꯑꯣꯠꯂꯦ ꯃꯕꯣꯛ ꯑꯣꯠꯄꯇ ꯅꯠꯇꯅ ꯑꯩꯈꯣꯏ ꯃꯌꯥꯝꯁꯨ ꯑꯣꯠꯂꯦ ꯋꯥꯀꯔꯗ ꯍꯥꯞꯆꯤꯜꯂꯒꯅꯦ ꯊꯝꯒꯗꯕꯅꯦꯕ ꯆꯅꯤꯡ ꯐꯅ ꯂꯣꯏꯔꯦꯕ ꯃꯥꯁꯦ ꯍꯧꯖꯤꯛꯀꯥꯟꯁꯦ ꯆꯠꯀꯦꯗꯅꯤ ꯃꯥꯅ ꯍꯥꯏꯔꯤꯁꯦ
ꯁꯟ ꯏꯁꯥ ꯁꯥꯎꯔꯛꯑꯁꯦ ꯁꯟꯁꯥꯔꯒꯤ ꯃꯤ ꯍꯦꯛ ꯂꯩꯔꯝꯕꯗ ꯕꯤꯖꯗ ꯄꯥꯏꯔ ꯂꯦꯞꯈꯔꯗꯤ ꯋꯥ ꯇꯧꯗꯦꯖꯦ
ꯑꯗꯨ ꯑꯗꯨꯅꯦ ꯍꯌꯦꯡ ꯍꯌꯦꯡ ꯅꯠꯇꯦ ꯍꯌꯦꯡꯗꯤ ꯌꯥꯔꯔꯣꯏ ꯍꯌꯦꯡꯗꯤ ꯑꯩ ꯀꯣꯂꯦꯖ ꯆꯠꯂꯅꯤ ꯍꯪꯆꯤꯠ ꯍꯪꯆꯤꯠ ꯕꯖꯥꯔ ꯆꯠꯅꯕ ꯇꯧꯁꯤ
ꯀꯩ ꯂꯩ ꯀ ꯍꯥꯏꯔꯣ
ꯑ ꯐꯤ ꯁꯨꯅꯕ ꯀꯂꯔ ꯃꯣꯏꯒꯤ ꯃꯆꯨ ꯂꯧꯊꯣꯛꯅꯕ ꯍꯤꯗꯥꯛꯇꯨꯅꯦ ꯑꯗꯩ ꯐꯅꯦꯛ ꯃꯄꯥꯟ ꯅꯥꯏꯕ ꯑꯃꯒ ꯂꯩꯒꯦ ꯇꯧꯕꯅꯦ ꯑꯩꯁꯦ
ꯑꯗꯨꯩ ꯃ ꯄꯥꯟꯅꯕ ꯀꯩ ꯃꯆꯨ ꯂꯩꯒꯦ ꯍꯥꯏꯅꯣ
ꯃꯦꯛ ꯃꯄꯥꯟ ꯅꯥꯏꯕ ꯑꯉꯧꯕ ꯑꯉꯧꯕꯒ ꯑꯃꯨꯕꯒ ꯃꯆꯥ ꯃꯆꯥ ꯂꯥꯡꯕ ꯂꯩꯕꯗꯣ ꯑꯔꯪꯕꯅꯒ ꯂꯥꯡꯕꯗꯣ ꯑꯗꯨꯗꯨ ꯐꯖꯕ ꯑꯝꯇ ꯈꯟꯒꯦ ꯇꯧꯕꯅꯦ ꯑꯩꯁꯦ ꯅꯤꯡꯉꯣꯜ ꯐꯤꯗꯒꯤ ꯂꯩꯔꯁꯨ ꯌꯥꯕꯗꯤ ꯌꯥꯕꯅꯦꯕ ꯑꯗ ꯕꯖꯥꯔ ꯑꯃꯨꯛ ꯆꯠ ꯑꯗꯒꯤꯗꯤ ꯅꯤꯡꯅꯤꯉꯣꯜ ꯐꯤ ꯑꯃꯨꯛ ꯆꯠ ꯇꯧꯗꯣꯏ ꯁꯣꯔꯛꯄꯨꯗꯤ ꯕꯖꯥꯔꯗꯩ ꯄꯨꯟꯅ ꯈꯜꯂꯛꯄꯅ ꯐꯔꯅꯤꯑꯅ
ꯌꯥ
ꯕꯖꯥꯔꯗꯣ ꯍꯪꯆꯤꯠ ꯆꯠꯂꯁꯤ ꯍꯪꯆꯤꯠ ꯅꯨꯡꯊꯤꯟ ꯋꯥꯏꯔꯝ ꯆꯠꯂꯁꯤ ꯑꯣ ꯑꯃ ꯑꯃ ꯃꯈꯥꯏ ꯑꯅꯤ ꯑꯗꯥꯋꯥꯏꯋꯥꯏꯒꯤ ꯆꯥꯡꯗꯨꯗ ꯅꯨꯡꯁꯥ ꯌꯥꯝ ꯁꯥꯔꯤꯉꯩ ꯉꯝꯃꯣꯏꯕ
ꯑꯁ ꯑꯗꯣ ꯑꯅꯤ ꯃꯈꯥꯏ ꯑꯅꯤꯗꯣ ꯁꯥꯕꯗꯤ ꯍꯦꯛ ꯁꯥꯗꯦ ꯑꯗꯨꯗꯋꯥꯏꯗꯣ
ꯁꯥꯕꯨꯗꯤ ꯁꯥꯅꯤ ꯑꯗꯩ ꯑꯗꯨꯝ ꯏꯪꯊꯔꯛꯑꯅꯦꯕ ꯑꯗꯨꯗꯩ ꯉꯜꯂꯤꯉꯩꯗ ꯆꯠꯇꯥꯥꯔꯗꯤ ꯑꯗꯨꯝ ꯁꯥꯒꯠꯂꯛꯈꯤꯅꯦꯕ
ꯍꯣꯏ ꯑꯗꯨꯕꯨꯗꯤ
ꯑꯗꯨꯅ ꯄꯨꯡ ꯑꯃ ꯃꯈꯥꯏ ꯑꯅꯤ ꯑꯗꯨꯋꯥꯏꯗꯩ ꯆꯠꯂꯗꯤ ꯆꯥꯛꯀ ꯅꯥꯟꯅ ꯆꯥꯊꯣꯛꯑꯒ ꯏꯔꯨ ꯅꯥꯟꯅ ꯂꯨꯊꯣꯛꯑꯒ ꯆꯠ ꯌꯥꯔꯦ ꯁꯦꯀꯦꯟ ꯍꯦꯟ ꯄꯔꯦꯡꯗꯨꯃꯨ ꯆꯠꯂꯛꯄ ꯌꯥꯏ ꯂꯩꯗ꯭ꯔꯁꯨ
ꯌꯥꯔꯦ ꯅꯪꯅꯨ ꯎꯔꯦ ꯂꯩꯗꯚꯥꯏ
ꯑꯦ ꯑꯩꯈꯣꯏ ꯑꯩꯁꯦ ꯅꯅꯥꯒꯥ ꯃꯄꯥꯜꯂꯣꯝꯒꯤꯗ ꯆꯠꯇꯕ ꯀꯨꯏꯔꯦꯅꯦꯍꯦ
ꯀꯔꯣ ꯐꯔ ꯂꯒꯥꯎꯄꯔ ꯂ ꯌꯥꯏꯁ
ꯑꯩꯈꯣꯏꯅ ꯊꯥꯏꯅ ꯆꯠꯂꯝꯕꯗꯣ ꯈꯔꯗꯤ ꯇꯥꯡꯕꯗꯣ ꯑꯁꯣꯝ ꯅꯥꯀꯟ ꯅꯅꯥꯒꯥꯝꯄꯥꯜꯂꯣꯝꯗꯒꯤ ꯆꯠꯂꯒ ꯂꯩꯕ ꯈꯪꯗ ꯔꯦ ꯊꯪꯒꯥꯜ ꯕꯖꯥꯔꯣꯝꯗꯒꯤ ꯁꯨꯝ ꯆꯠꯈ꯭ꯔꯒ ꯂꯩꯕꯗꯣ
ꯑꯣ ꯑꯣ ꯑ
ꯑꯃꯗꯨꯅ ꯄꯥꯎꯅꯥ ꯕꯖꯥꯔꯒꯤ ꯑꯁꯣꯝ ꯅꯥꯀꯟꯒꯤ ꯀꯩꯅꯣꯅꯤꯗꯅ ꯄꯣꯂꯣ ꯒ꯭ꯔꯥꯎꯟꯒꯤ ꯑꯋꯥꯡꯅꯤꯗꯅ
ꯑ
ꯑꯗꯨ ꯅꯠꯇꯕ ꯑꯣꯝ ꯅꯥꯀꯟ ꯊꯪꯒꯥ ꯕꯖꯥꯔꯣꯝꯗꯒꯤꯩ ꯁꯨꯝ ꯆꯠꯈ꯭ꯔꯒ ꯂꯩꯕꯗꯣ ꯑꯩꯈꯣꯏ ꯊꯥꯏꯅ ꯆꯠꯂꯝꯕꯗꯣ
ꯐꯔ ꯈꯔ
ꯑꯗꯣꯝꯗꯨꯁꯨ ꯆꯠꯇꯕ ꯀꯨꯏꯔꯦ ꯀꯣꯏꯕꯣꯏ ꯂꯥꯛꯄꯣꯏ ꯅꯨꯡꯗꯥꯡ ꯋꯥꯏꯔꯝ ꯄꯣꯊꯥꯞ ꯄꯣꯊꯥ ꯑꯥꯏꯁ ꯀ꯭ꯔꯤꯝ ꯑꯃꯃꯝ ꯆꯥꯔꯒ ꯌꯦꯡꯉꯨꯕꯗꯤ ꯌꯥꯏ ꯂꯩ
ꯌꯦꯉꯔꯁ
ꯀꯣꯏ ꯕꯣꯏ ꯂꯥ ꯀꯣꯏ ꯆꯨꯍꯤꯡ ꯒ꯭ꯂꯥꯁ ꯑꯃꯃꯝ ꯊꯛꯑꯒ
ꯆ
ꯑꯗꯒꯤꯗꯤ ꯑꯆꯥꯄꯣꯠ ꯑꯍꯣꯡꯕꯗꯨꯁꯨ ꯆꯥꯔꯨꯕ ꯌꯥꯏ
ꯀꯥꯏꯗ ꯑꯣ ꯃꯥ
ꯃꯥꯕꯂꯤꯒꯤ
ꯒꯥꯔꯤꯗꯨꯨ ꯆꯠꯁ ꯍꯥꯏꯔꯣ ꯅꯣꯏ ꯀꯅꯥꯅꯣ ꯑꯍꯨꯝ ꯇꯣꯛꯎ ꯍꯥꯏ ꯍꯥꯏꯔꯛꯅꯕ
ꯒꯥꯔꯤꯁꯤ ꯃꯤꯒꯤꯗꯤ ꯑꯅꯤ ꯆꯠꯀꯗꯕꯅꯦꯕ ꯕꯤꯅ ꯑꯃ ꯊꯧꯔ ꯑꯩꯅ ꯑꯃ ꯊꯧꯔꯒ ꯑꯗꯨꯅ ꯐꯒꯗꯕꯅꯦꯕ
ꯃꯥꯈꯤ ꯍꯥꯏꯦꯕꯔꯦꯕꯤ ꯌꯥꯝ ꯆꯤꯟꯗꯠ
ꯇꯨꯡꯗ ꯃꯥꯡꯗ ꯊꯧꯃꯤꯟꯅꯔꯤꯒꯦꯁꯨ ꯇꯧꯔꯣꯏꯌꯦꯦ ꯑꯩꯈꯣꯏꯁꯨ ꯀꯤ ꯀꯤꯅ ꯊꯧꯔꯛꯏ ꯉꯇꯅꯤ ꯑꯗꯨꯝ ꯍꯩꯔꯛꯏꯅꯤ ꯀꯩꯅꯣ
ꯋꯥꯖꯤꯦ ꯂꯥꯕꯁꯨ ꯀꯌꯥ ꯐꯛꯖꯖꯦ ꯇꯔ
ꯃꯥꯏ ꯒꯥꯔꯤꯗꯨꯗꯗꯤ ꯐꯪꯕꯅꯦ ꯁꯗꯟ ꯑꯇꯥꯕ ꯑꯃ ꯇꯣꯡꯖꯜꯂꯔꯣꯏꯔꯦ ꯀꯩꯅꯣ ꯑꯩꯁꯨ ꯑꯩ ꯒꯥꯔꯤꯁꯦ ꯂꯥꯛꯑ ꯐꯪꯄꯣꯠꯇꯦ ꯍꯟꯗꯛꯀꯤ ꯑꯅꯧꯕꯁꯦ
ꯁꯄꯥꯗ
ꯐꯪꯗꯤ ꯑꯁꯦ
ꯑꯣꯀꯣꯚꯥꯏ ꯊꯣꯏꯕꯅꯤꯗ
ꯁꯨꯝ ꯍꯥꯟꯅꯒꯤ ꯈꯨꯠꯂꯣꯏꯈꯤꯕꯒꯤ ꯈꯤꯇꯪ ꯈꯤꯇꯪ ꯉꯥꯛꯑꯒꯅ ꯑꯗꯨꯝ ꯉꯝꯕꯒꯤ ꯇꯧꯕꯩ ꯋꯥꯅꯦ
ꯑꯣ
ꯐꯖꯅ ꯐꯪꯕ ꯑꯣꯏꯗꯦꯕ ꯁꯦꯟꯗ ꯑ ꯊꯥꯕ ꯇꯣꯡꯉꯒꯕꯨꯗꯤ ꯐꯪꯉꯦ ꯑꯗꯨꯒ ꯅꯠꯇ꯭ꯔꯒ ꯐ꯭ꯂꯦꯠꯀ ꯇꯣꯡꯉꯗꯤ ꯐꯪꯗꯦ ꯀꯥꯏꯗꯩ
ꯍꯖꯔꯤ ꯋꯥꯔꯤꯏ
ꯃꯤ ꯃꯃꯥꯡꯗꯒ ꯍꯥꯏꯕ ꯌꯥꯄꯣꯠꯇꯦ
ꯕꯦꯁꯄꯥ ꯊꯧꯕꯤ ꯂꯥꯝ ꯐꯪꯗꯕꯤ
ꯑꯗꯨꯗꯦ ꯕꯤꯇꯥꯅꯁꯨ ꯍꯥꯏꯔꯤꯅꯦ ꯂꯥꯝꯕꯁꯨ ꯐꯪꯁꯨ ꯐꯪꯗꯅ ꯅꯪꯅ ꯁꯤꯗꯅ ꯑꯊꯥꯐꯝ ꯇꯣꯡꯉꯧ ꯌꯥꯗ꯭ꯔꯥ ꯑꯩ ꯐ꯭ꯂꯦꯠꯀ ꯇꯣꯡꯉ ꯆꯠꯂꯨꯔꯗꯤ ꯃꯥꯗꯤ ꯌꯥꯝ ꯀꯤꯒꯟꯕꯅꯦ ꯃꯥ ꯃꯅꯤꯡꯁꯤꯗ ꯇꯣꯡꯅ ꯇꯣꯡꯅꯅꯦ ꯑꯩ ꯊꯧꯔꯤꯕ ꯑꯩꯅ ꯀꯤꯔꯔꯣꯏ ꯃꯥꯅ ꯑꯣꯏꯅ ꯀꯤꯔꯒꯅꯤ ꯈꯝꯃꯣ ꯈꯥꯃꯨ ꯈꯥꯝꯃꯣꯛ ꯇꯝꯅ ꯊꯧꯎꯑꯣ ꯇ ꯊꯣꯛꯑꯣ ꯇꯧꯔꯛꯇꯣꯏꯅꯦ ꯃꯥ ꯀꯤꯔꯒ ꯏ ꯆꯜꯆ ꯃ ꯃꯩꯃꯅ
ꯏꯆꯥꯎ ꯆꯥꯎꯈꯩ ꯀꯤꯒꯅꯤꯗꯨꯒ ꯌꯥꯝ ꯄꯛꯆꯗꯦ
ꯑꯣꯛꯇꯕꯗꯤꯅꯤ ꯃꯥꯅ ꯏꯆꯥꯎ ꯆꯥꯎꯕꯩꯅꯦ ꯃꯔꯛ ꯃꯌꯥꯏꯁꯤꯗꯅꯦ ꯇꯣꯡꯗꯣꯏꯁꯦ ꯃꯅꯤꯡꯗꯒ ꯇꯣꯡꯕ ꯀꯤꯖꯩꯌꯦꯅ ꯑꯍꯨꯝꯗꯣꯡꯉꯗꯤ ꯒꯥꯔꯤ ꯑꯩꯛꯇꯤꯄꯥꯗ ꯌꯥꯝ ꯊꯤꯈꯤꯒꯟꯕꯅꯦ
ꯀꯒꯥꯔꯤ ꯊ ꯍꯩꯇꯕ꯭ꯔꯕ
ꯍꯩꯇꯦ ꯁꯥꯏꯀꯜꯕꯨꯛ ꯊꯧ ꯍꯩꯇꯦ ꯃꯥꯅꯤ
ꯀꯃꯥꯏ ꯍꯦꯟ ꯃꯦ ꯃꯥ
ꯑꯣꯛꯇꯣꯗ
ꯐꯖꯔꯤ
ꯑꯣ ꯑꯗꯨꯅ ꯍꯥꯡꯆꯤꯠꯇꯣ ꯅꯪ ꯍꯪꯆꯤꯠ ꯁ꯭ꯀꯨꯜ ꯆꯠꯀꯗ꯭ꯔꯣ
ꯁꯟꯗꯦ ꯆꯠꯂꯣ
ꯍꯧꯛꯖꯤꯠꯁꯦ ꯁꯟꯗꯦ ꯇꯥꯕ꯭ꯔꯥ
ꯇꯥꯏ
ꯃꯁꯤ ꯐ꯭ꯔꯥꯏꯗꯦ ꯍꯌꯦꯡ ꯁꯦꯇꯔꯗꯦ ꯍꯥꯡꯆꯠ ꯁꯟꯗꯦ ꯑꯣꯀꯦ ꯁꯟꯗꯦꯅꯤꯅ ꯅꯨꯡꯗꯥꯡꯋꯥꯏꯔꯝꯗꯒꯤ ꯆꯠꯂꯕ ꯑꯗꯨꯒ ꯕꯖꯥꯔꯗ ꯀꯣꯏꯔꯨꯔꯕ ꯑꯗꯨꯒ ꯑꯆꯥꯄꯣꯠ ꯑꯍꯣꯡꯕ ꯆꯥꯔꯕ
ꯑꯆꯥꯄꯣꯠ ꯑꯍꯣꯡꯕꯇꯅꯤ ꯅꯪꯅ ꯍꯧꯖꯤꯛ ꯎꯔꯤꯁꯦ
ꯀꯗꯥꯥꯏꯏꯗꯒꯤ ꯑꯍꯣꯡꯗꯗꯤ ꯀꯃꯥꯏꯅ ꯆꯥꯗꯣꯔꯤꯒꯦ ꯑꯩꯈꯣꯏꯅ ꯄꯣꯡꯗꯗꯤ ꯑꯩꯈꯣꯏ ꯀꯩꯄꯥꯜ ꯂꯩꯇꯦ ꯑꯍꯣꯡꯕ ꯑꯍꯣꯡꯉꯒꯁꯨ ꯍꯥꯎꯒꯗꯕ
ꯑꯣ ꯍꯥꯎꯇ꯭ꯔꯁꯨ ꯌꯥꯗꯦꯕ ꯍꯣꯡꯉꯒ ꯏꯁꯇ꯭ꯔꯤꯠ ꯐꯨꯗ ꯆꯥꯗ ꯀꯨꯏ ꯑꯗꯨ ꯍꯥꯏ
ꯏꯁꯇ꯭ꯔꯤꯠ ꯐꯨꯗꯅ ꯍꯦꯟꯅ ꯇꯥꯡꯉꯦ ꯑꯗꯨꯅ
ꯇꯥ ꯇꯥꯒꯕꯩꯠ ꯑꯁꯤꯒꯤ ꯇꯤꯇꯜ ꯂꯝꯄꯥꯛ ꯅꯥꯀꯟꯗ ꯌꯣꯟꯕꯗꯣ ꯈꯪꯕ꯭ꯔꯥ
ꯈꯪꯉꯤ ꯈꯪꯉꯤ ꯑꯃꯨꯛ ꯀꯟꯅ ꯐꯝꯒꯠꯂꯛꯑꯒꯝ ꯇꯧꯕꯅꯦ
ꯆꯤꯌꯔ ꯑꯉꯧꯕꯒ ꯊꯥꯕꯗꯣ
ꯈꯉꯦ ꯈꯉꯦ
ꯑꯗꯨ ꯆꯠꯅꯤꯡꯉꯦ ꯍꯥꯏꯕ ꯑꯗꯨ ꯃꯨꯟꯗꯦ ꯆꯦꯕꯤ
ꯑꯗꯨꯒꯤ ꯇꯤꯗꯤꯤꯝ ꯂꯝꯄꯥꯛꯀꯤ ꯑꯣꯄꯣꯖꯤꯠ ꯒꯤꯗꯣ ꯕꯤꯇꯥ ꯍꯣꯏ ꯃꯌꯥꯝꯕꯅꯤ ꯐꯝꯃꯤꯗꯣ ꯕꯤꯐ ꯍꯥꯎꯁꯇꯣ
ꯍꯣꯏ ꯃꯌꯥꯝꯕꯅ ꯇꯧꯕꯅꯦꯕ ꯃꯣꯏꯒꯤꯗꯤ ꯁꯟ ꯀꯩꯅꯣ ꯁꯟ ꯊꯣꯡꯕ ꯀꯥꯟꯗꯒ ꯀꯩꯅꯣ ꯇꯧꯦ ꯍꯥꯏꯁꯤꯅ ꯃꯨꯁꯂꯤꯝ ꯀꯧꯔ ꯊꯣꯡꯍꯜꯂ
ꯈꯔ ꯃꯁꯂꯤꯝ ꯀꯧꯔꯣꯒ
ꯎꯝ ꯆꯦꯐꯇꯣ ꯃꯨꯁꯂꯤꯝꯗꯩ ꯅꯦꯛꯑꯦꯗꯅꯥ ꯑꯗꯨꯃ ꯊꯨꯡꯍꯟꯗꯣꯏꯕ
ꯄꯣꯠ ꯌꯥꯝ ꯁꯤꯠꯂꯝꯃꯅꯤ ꯑꯗꯨꯗꯤ ꯃꯣꯏ
ꯈꯨꯁꯤꯠ ꯑꯃꯅꯦꯍ ꯁꯟꯁꯦ ꯈꯥꯡꯖꯥꯎ ꯑꯃꯃꯝ ꯊꯣꯡꯕꯗꯣ ꯃꯣꯏ ꯅꯦ ꯌꯣꯟꯕ ꯌꯥꯎꯔꯤꯕ ꯃꯤꯗꯨ ꯐꯥꯎꯕ ꯂꯨꯄꯥ ꯂꯤꯁꯤꯡ ꯇꯔꯦꯠ ꯅꯤꯄꯥꯜ ꯇꯔꯦꯠ ꯅꯤꯄꯥꯜ ꯄꯤꯔꯒꯅꯦ ꯌꯥꯎꯍꯜꯂꯤꯗꯣ
ꯋꯥ
ꯃꯣꯏꯅꯦ ꯈꯨꯁꯤꯠ ꯑꯅꯦ ꯀꯦꯖꯤ ꯀꯦꯖꯤꯗ ꯂꯩꯔꯩꯑꯕ ꯍꯥꯏꯗꯤ ꯑꯩꯈꯣꯏ ꯂꯨꯄꯥ ꯌꯥꯡꯈꯩ ꯆꯥꯝꯃꯒꯤ ꯂꯩꯕ ꯁꯨꯃꯥꯏꯅ ꯂꯩ ꯏꯗꯦꯕ ꯑ ꯀꯦꯖꯤ ꯑꯃ ꯂꯧꯒꯦ ꯀꯦꯖꯤ ꯑꯅꯤ ꯂꯧꯒꯦ ꯁꯨꯃꯥꯏꯅ ꯀꯦꯖꯤ ꯑꯊꯣꯡꯕꯗ ꯑꯣꯏꯅ ꯀꯦ ꯖꯤ ꯑꯣꯜꯂꯒ ꯑꯣꯏꯅ ꯑꯗꯨꯃꯥꯏꯅ ꯂꯧꯅꯩꯌꯦ
ꯀꯩꯁꯥꯏ ꯄꯥꯏꯕꯤꯦꯇ
ꯃꯣꯏ ꯊꯣꯡꯕꯗꯤ ꯇꯟꯕ ꯆꯥꯗꯤ ꯆꯥꯅꯤꯡꯕ ꯄꯩꯁꯥꯗꯤ ꯄꯥꯏꯕ ꯄꯥꯔꯇꯤ ꯇꯧꯕ ꯌꯥ ꯑꯗꯨꯨꯝ ꯃꯒ ꯄꯨꯟꯅ ꯄꯨꯟꯅ ꯂꯧꯕ ꯍꯥꯏꯇꯥꯔꯦ ꯑꯗꯒꯤꯗꯤ ꯉꯥꯅꯨꯒꯁꯦ ꯃꯄꯨꯝ ꯃꯄꯨꯝꯅꯦ ꯊꯣꯡꯉꯤꯁꯦ ꯃꯄꯨꯝ ꯊꯣꯡꯕ ꯑꯗꯒꯤ ꯑ ꯀꯦꯖꯤꯗ ꯑꯣꯜꯂ ꯂꯧ ꯋꯥ ꯑꯗꯨꯃꯥꯏꯅ ꯃꯈꯜ ꯃꯈꯟ ꯌꯥꯝ ꯇꯧꯕꯅꯦ ꯃꯣꯏꯒꯤ ꯌꯥꯝꯁꯨ ꯍꯥꯎꯋꯦ ꯍꯥꯏꯕꯅꯤ
ꯇꯥꯔꯥꯗꯤꯕꯁꯦ ꯇꯥꯔꯥ ꯎꯔꯦꯜ
ꯎꯝ ꯈꯔꯕꯨꯗꯤ ꯇꯥꯡꯉꯝꯃꯅꯤ ꯕꯤꯐ ꯍꯥꯎꯁꯇꯣ ꯃꯃꯤꯡ ꯌꯥꯝ ꯆꯠꯄꯅꯦ ꯎ
ꯑꯣ
ꯑꯗꯨꯒꯤ ꯅꯥꯀꯟꯗ ꯇ꯭ꯔꯛꯇ ꯇꯧꯔꯀꯥꯟꯗ ꯏꯁꯇ꯭ꯔꯤꯠ ꯐꯨꯗ ꯌꯣꯟꯕ ꯑꯃꯁꯨ ꯂꯩꯕꯅꯦ
ꯈꯪ
ꯑꯗꯨꯗꯒꯤ ꯅꯣꯡꯃ ꯆꯠꯂꯒ ꯃꯣꯃꯣ ꯆꯥꯔꯨꯕ ꯌꯥꯏ ꯅꯨꯃꯤꯗꯥꯡ ꯋꯥꯏꯔꯝ ꯑꯃ ꯊꯣꯛꯑꯒ ꯃꯝꯁꯤꯜꯂꯛꯑꯀꯥꯟꯗ
ꯄꯩꯁꯥ ꯈꯔ ꯀꯣꯕ ꯇꯧꯁꯤꯕꯗꯨꯒꯤ ꯊꯕꯛꯇ
ꯄꯩꯁꯥ ꯈꯔ ꯀꯣꯝꯃꯛꯒ ꯆꯠꯄ ꯌꯥꯏ ꯎꯝ ꯎꯝ ꯐꯔꯦ ꯐꯔꯦ ꯊꯝꯃꯒꯦ